ꯍꯥꯏꯔꯣ
ꯊꯥꯖꯅ ꯅꯨꯡꯉꯥꯏ
ꯐꯖꯅ ꯅꯨꯡꯉꯥꯏꯌꯦ
ꯐꯖꯅ ꯅꯨꯉꯥꯏ
ꯅꯪꯗꯤ
ꯇꯨꯝ ꯅꯨꯡꯉꯥꯏꯔꯦ ꯑꯁ
ꯅꯪ ꯈꯣꯟꯖꯦꯜꯁꯤ ꯇꯥꯕ ꯀꯨꯏꯔꯦꯅꯦ ꯃꯤꯅꯤꯠ ꯑꯅꯤ ꯑꯍꯨꯝ ꯁꯨꯔꯦꯅꯦ
ꯑꯁ ꯌꯥꯝ ꯅꯨꯡꯁꯤꯕꯩ ꯋꯥꯅꯤꯗ
ꯁꯤꯔꯝꯅꯦ
ꯃꯤ ꯅꯠꯇꯕꯅꯤꯅ ꯅꯪꯗꯤ
ꯎ ꯍꯥꯏꯍꯩꯗꯅꯦ ꯑꯩ ꯅꯣꯡꯉꯩꯁꯤꯗꯤ
ꯅꯨꯡꯁꯤꯔꯝꯅꯦ ꯐꯖꯅ ꯅꯨꯡꯁꯤꯔꯝꯃꯤꯕ ꯌꯥꯝ ꯅꯨꯡꯁꯤꯔꯝꯅꯤ
ꯆꯥꯛ ꯆꯥꯔꯁꯨ ꯋꯥꯏꯑꯦ ꯄꯨꯛ ꯊꯜꯂꯁꯨ ꯋꯥꯏꯑꯦ ꯊꯟꯗꯁꯨ ꯋꯥ ꯌꯦ ꯀꯔꯤꯅꯣ ꯈꯗ꯭ꯔꯦ ꯄꯨꯟꯁꯤꯁꯦ
ꯄꯨꯛ ꯊꯜꯂꯁꯨ ꯋꯥꯕꯗꯣ ꯌꯥꯝ ꯌꯥꯝ ꯆꯥꯒꯨꯅꯨ
ꯑꯁ ꯁꯥ ꯑꯁ ꯁꯤꯗꯧ ꯄꯨꯟꯁꯤꯅꯦꯅ ꯈꯜꯂꯗꯤꯀꯣ ꯆꯥꯕ ꯃꯇꯝꯗ ꯑꯗꯨꯝ ꯍꯥꯏꯗꯤ ꯑꯗꯨꯝ ꯆꯥꯅꯤꯡꯕ
ꯇꯕ ꯃꯥꯂ ꯅꯪꯗꯨ
ꯑꯁ ꯆꯥꯕꯨ ꯆꯔꯗꯤ ꯑꯁ ꯈꯪꯗꯦꯅꯦ ꯌꯥꯝꯅ ꯆꯔ ꯆꯗ꯭ꯔꯁꯨ ꯑꯗꯨꯝ ꯋꯥꯏꯗ ꯆꯥꯔꯒ ꯑꯗꯨꯝ ꯌꯨꯝꯗ ꯌꯨꯝꯗ ꯑꯗꯨꯝ ꯩꯔꯗꯤ ꯋꯥꯏꯅꯤ
ꯑꯥ ꯇꯨꯝꯅꯁꯨ ꯋꯥꯔꯝꯒꯅꯤ ꯅꯪꯗꯣ
ꯎꯝ ꯇꯨꯝꯃꯁꯨ ꯋꯥꯏ
ꯆꯥꯕꯁꯨ ꯋꯥꯕ꯭ꯔꯥ
ꯋꯥꯍꯦ ꯋꯥꯑꯦ ꯆꯤꯟꯒꯁꯦ ꯑꯁ ꯋꯥꯈ꯭ꯔꯖꯥꯅꯤꯀꯣ ꯌꯥ ꯀꯁꯦ ꯑꯁ ꯌꯥꯒ ꯁꯦꯠꯇꯑꯒꯦ ꯇꯕꯦ
ꯑꯁꯤ ꯅꯨꯄꯥꯁꯦ
ꯑꯗꯣ ꯑꯁ ꯌꯥꯝ ꯋꯥꯔꯀꯥꯟꯗ ꯅꯪ ꯈꯣꯟꯖꯦꯜ ꯍꯥꯏꯇꯥꯥꯔꯗꯤ ꯑꯗꯨꯝ ꯈꯔꯗꯤ ꯅꯨꯡꯉꯥꯏꯔꯦ
ꯑ ꯅꯊꯟꯇ ꯐꯦꯟꯅꯣ ꯐꯦꯟꯅꯣ ꯄꯨ꯭ꯔꯥ
ꯅꯣꯛꯑꯦ ꯁꯥꯎꯔꯁꯨ ꯅꯣꯛꯑꯦ
ꯅꯨꯡꯉꯥꯏꯍꯦ ꯑꯁ ꯉꯁꯤ ꯇꯨꯝꯝꯕ ꯅꯨꯡꯉꯥꯏꯒꯅꯤꯗ
ꯎ ꯎ ꯂꯧ ꯂꯧꯐꯝꯗꯨꯗ ꯇꯨꯝꯃꯣ
ꯑꯩꯕꯨ ꯅꯨꯡꯁꯤꯕ ꯃꯤ ꯂꯩꯕꯅꯤꯅ ꯑꯁ ꯐꯖꯅ ꯅꯨꯡꯉꯥꯏꯒꯅꯤ
ꯑꯁ ꯅꯍꯥꯟ ꯅꯪ ꯈꯟ ꯂꯩꯩ ꯋꯥꯅꯦ ꯅꯍꯥꯟ ꯑꯁꯗꯤ ꯑꯩꯅꯧ ꯀꯩꯅꯣ ꯈꯟꯈ꯭ꯔꯕꯅꯤ
ꯖꯥꯖꯥꯠ ꯈꯟ꯭ꯔ
ꯟ ꯈꯟꯗ꯭ꯔꯗꯤ
ꯖꯍꯥꯖꯥꯗꯤ ꯈꯥꯟꯒꯅ ꯍ
ꯏꯕ꯭ꯔꯣ
ꯔ ꯈꯔꯦ ꯀ ꯐꯥꯋꯦ
ꯃꯤꯑꯣꯏꯕ ꯑꯣꯏꯕꯒꯤꯔꯥ ꯀꯤꯔꯤꯗꯣ
ꯑꯁ ꯑꯩꯗꯤ ꯍꯧꯖꯤꯛꯀꯥꯟ ꯅꯣꯏꯗ꯭ꯔꯦꯗ ꯀꯪꯈ꯭ꯔꯦ ꯗꯥꯏꯇꯤꯡ ꯇꯧꯕꯒꯤ
ꯍ ꯂꯧꯧ ꯆꯂꯗꯤ ꯆ ꯆꯥꯕ ꯈꯣꯠꯄꯁꯨ ꯅꯨꯡꯉꯥꯏ ꯅꯠꯇ꯭ꯔꯥ ꯌꯦꯟꯁꯥꯡ ꯊꯤꯔ ꯊꯤꯔꯁꯨ ꯑꯗꯨꯝ ꯆꯥꯕ ꯈꯣꯠꯄ ꯍꯥꯎꯈꯤꯗꯥꯏꯅꯦ ꯂꯧꯗꯗꯤ
ꯍꯅꯥꯎꯗꯗꯤ ꯍꯤꯟꯖꯥꯡ ꯍꯥꯎꯇ꯭ꯔꯁꯨ ꯂꯧꯗꯗꯤ ꯍꯤꯟꯖꯥꯡ ꯑꯁ ꯄꯪꯆꯥꯥ ꯆꯥꯕ ꯌꯥꯏ
ꯑꯗꯨꯝ ꯍꯥꯎꯕ꯭ꯔꯥ
ꯎꯝ ꯍꯑꯣꯦ
ꯑꯗꯨꯗꯤ ꯌꯥꯝ ꯍꯥꯏꯗꯤ ꯌꯦꯟꯁꯥꯡ ꯊꯕ ꯅꯨꯣꯃꯤꯠꯇ ꯊ ꯂꯎꯗ ꯆꯂꯒ ꯆꯅꯦ
ꯏꯟꯖꯥꯡ ꯍꯟꯖꯥꯡ ꯍꯥꯎꯗ꯭ꯔꯗꯤ ꯂꯧ ꯏꯟꯁꯥꯡ ꯍꯥꯎꯔꯗꯤꯀꯣ
ꯎꯝ
ꯂꯎ ꯁꯠꯇꯦ ꯍꯥꯎꯗ꯭ꯔꯦ ꯗꯤ ꯁꯥꯠꯄꯅꯦ
ꯃꯟꯁꯤꯁꯨ ꯌꯥ ꯍꯥꯏ
ꯥ ꯍꯥꯥꯎꯔꯗꯤ ꯂꯥꯎ ꯁꯇ꯭ꯔ ꯀ ꯌꯥ ꯌꯨꯝꯗ ꯐꯖꯅ ꯄꯣꯊꯥꯔꯒ ꯆꯥꯔꯒ ꯐꯝꯕꯗ ꯃꯇꯝ ꯂꯦꯟꯕꯗꯨ ꯅꯨꯡꯉꯥꯏ
ꯍꯩꯅꯧ ꯅꯣꯏ ꯍꯩꯅꯧ ꯄꯥꯟꯕ꯭ꯔꯥ
ꯑꯩꯈꯣꯏ ꯍꯩꯅꯧꯗ ꯆꯥꯎꯕꯗꯤ ꯂꯣꯏꯈꯔꯦ ꯑꯄꯤꯛꯄ ꯈꯛꯇ ꯉꯥꯏꯔꯦ ꯑ ꯑꯗꯨꯁꯨ ꯂꯣꯏ ꯅ ꯇꯟ ꯆꯥꯏ
ꯑꯁ ꯑꯗꯨꯗꯤ
ꯆꯥꯎꯕꯁꯤꯡꯗꯤ ꯇꯤꯟꯁꯨ ꯄꯪꯆꯥ ꯆꯥꯗꯦꯗꯣ ꯄꯤꯛꯄ ꯁꯤꯡ ꯆꯥꯕ ꯌꯥꯗꯦ
ꯍꯩꯅꯎꯁꯨ ꯍꯥꯎꯕꯗꯤ ꯍꯥꯎꯍꯦ ꯇꯤꯟꯒꯨꯝꯕ ꯆꯪꯗꯕꯁꯤꯡꯗꯗꯤ ꯑꯁ
ꯑꯩꯈꯣꯏꯒꯤ ꯍꯩꯅꯧꯗꯤ ꯊꯨꯝꯕꯁꯨ ꯊꯨꯝꯃꯤ ꯆꯥꯎꯕꯁꯨ
ꯌꯥꯝ ꯇꯤꯟ ꯌꯥꯝ ꯂꯨꯅ ꯇꯤꯟꯅꯔꯒ ꯑꯁ ꯑꯩꯅ ꯄꯥꯎꯊꯥꯔꯛꯇꯦ
ꯍꯩꯅꯧ ꯄꯥꯟꯕꯗꯣ ꯇꯔꯥ ꯈꯛꯇ ꯑꯣꯏꯔꯝꯃꯦ ꯆꯥꯎꯕꯗꯨꯣ
ꯑꯦꯁ ꯀꯔꯤꯒꯤꯅꯣ
ꯐꯥꯎ ꯆꯥꯕ ꯐꯪꯗꯦ
ꯑꯩꯈꯣꯏ ꯏꯅꯦꯒꯤꯅꯦ ꯍꯥꯏꯅ ꯂꯣꯏꯅ ꯍꯦꯛꯑꯒ ꯑꯣꯈꯔꯦ
ꯎꯝ ꯏꯁ ꯄ ꯆꯕ ꯈꯪꯗꯦ
ꯎꯝ ꯍꯧꯖꯤꯛꯀꯥꯟꯁꯦ ꯃꯄꯨꯗꯤ ꯆꯥꯕ ꯐꯪꯗꯦꯗ ꯃꯄꯨꯔ ꯅꯠꯇꯕꯁꯤꯡꯅ ꯆꯥꯕꯅꯤ
ꯎꯝ ꯑꯩꯈꯣꯏꯁꯨꯅꯦ ꯁ꯭ꯋꯥꯏꯗ ꯂꯩꯇꯕꯅꯤꯅ
ꯑꯗꯨꯝ ꯃꯤ ꯂꯩꯀꯥꯏꯗꯒꯤ ꯑꯗꯨꯝ ꯍꯦꯛꯑꯒ ꯁꯥꯏ ꯂꯩꯀꯥꯏꯗꯨꯗ ꯍꯥꯎꯕ ꯂꯩꯌꯦ
ꯂꯩꯇꯕꯅꯤꯅ ꯆꯥꯕ ꯌꯥꯏꯅ
ꯎꯝ ꯏꯇꯄꯅꯤꯅ
ꯄꯥꯏ ꯂ ꯏꯇꯦ ꯑꯗꯨ
ꯃꯨꯟꯗ꯭ꯔꯁꯨꯀꯣ ꯌꯥꯝ ꯍꯥꯎꯕ ꯂꯩꯌꯦ ꯑꯩꯈꯣꯏ ꯂꯩꯀꯥꯏꯗ
ꯌꯥꯝ ꯀꯟꯕꯁꯤꯡꯗꯣ ꯑꯁ ꯃꯀꯛ ꯃꯀꯛ ꯀꯛꯑꯒ ꯌꯥꯝ ꯊꯨꯝꯃꯦ
ꯏꯩꯅꯎ ꯍꯥꯎ ꯍꯩꯅꯎꯁꯨ ꯍꯥꯎꯋꯤ ꯂꯐꯣꯏꯁꯨ ꯍꯥꯎꯋꯤ ꯍꯥꯏꯕ ꯉꯥꯛꯇꯅꯤꯗ
ꯂ ꯍꯣꯏꯣꯏꯁꯨ ꯁꯄ꯭ꯔ ꯀꯣꯂꯒꯣꯕꯗꯤ ꯆꯥꯟꯅꯤꯡꯗꯦ ꯀ
ꯄꯣꯏ ꯅꯣꯒꯦꯗꯣ ꯑꯩꯈꯣꯏꯗ ꯍꯧꯕ ꯀꯩꯅꯣꯗꯣ ꯑꯗꯨ ꯑꯗꯨꯅ ꯍꯥꯎꯕꯅꯦꯗ
ꯂꯐꯣꯏꯗ ꯍꯥꯎꯕꯗꯤ ꯖꯤꯍꯥ ꯖꯤ ꯍꯥꯏꯕ ꯅꯠꯇ꯭ꯔꯣ
ꯍꯥꯏꯖꯤꯛꯁꯨ ꯍꯥꯎꯋꯤ
ꯑꯗꯨ ꯃꯍ ꯍꯥꯎꯋꯦ
ꯍꯣꯏ ꯀꯩꯅꯣ ꯃꯆꯥꯗꯣ ꯂꯣꯀꯦꯜꯒꯤ ꯑꯣꯏꯅ ꯀꯩꯅꯣ ꯇꯧꯕ ꯑꯗ ꯑꯗꯨ ꯑꯗꯨ ꯑꯗꯨꯝ ꯍꯥꯎꯕꯅꯦ ꯄꯤꯛꯄꯗ ꯆꯝꯄ꯭ꯔꯥꯀꯂꯥ ꯅꯠꯇꯕ ꯄꯤꯛꯄ ꯑꯃ ꯑꯩꯈꯣꯏꯅ ꯑꯩꯈꯣꯏꯒꯤ ꯑꯃ ꯂꯩꯗꯥꯏꯅꯦ ꯂꯣꯀꯦꯜꯒꯤ ꯂꯩꯌꯦ ꯆꯝꯄ꯭ꯔꯀꯂꯥ ꯅꯠꯇꯕ ꯍꯧ ꯖꯤꯍꯥꯖꯤ ꯅꯠꯇꯕ ꯑꯥꯎ ꯁꯦꯡꯕ ꯍꯥꯏꯕ꯭ꯔꯥ ꯑꯩꯈꯣꯏ ꯂꯣꯗ ꯑꯩꯈꯣꯏꯗ ꯍꯥꯏꯔꯗꯤ ꯑꯗꯨꯅ ꯍꯥꯎꯋꯤꯗ
ꯑꯣ ꯑꯣ
ꯅ ꯑꯗꯨ ꯑꯗꯨꯝ ꯍꯥꯎꯦ
ꯎꯝ ꯃꯤ ꯅꯠꯇꯕꯅꯤꯅ ꯍꯥꯎꯕꯁꯨ ꯌꯥꯝ ꯈꯪꯉꯤꯍꯦ
ꯅꯁꯤꯟꯁꯨꯀꯣ ꯂꯩꯇꯣꯗ ꯁꯔꯨ ꯌꯥꯎꯗꯕꯅꯦꯅ ꯄꯉꯥꯡ ꯑꯛꯇ ꯉꯥꯡꯁꯤꯂꯦ ꯑꯩꯗꯤ ꯑꯗꯨ ꯑꯗꯨ ꯑꯩꯗꯤ ꯑꯗꯨꯒꯨꯝꯕ ꯋꯥꯊꯤ ꯋꯔꯦꯟ ꯇꯧꯕ ꯍꯥꯏꯇꯦ
ꯎꯝ ꯉꯥꯡꯕꯁꯦꯡꯗꯣ ꯏꯁꯩ ꯃꯥꯂꯦ ꯅꯪꯒꯤꯗꯨ
ꯑꯩꯗꯤ ꯑꯗꯨꯒꯨꯝꯕ ꯉꯥꯡꯕ ꯍꯩꯇꯕꯅ ꯑꯁ ꯈꯪꯗꯦꯅꯦ ꯑꯩꯒꯤ ꯄꯨꯟꯁꯤꯁꯦ ꯌꯥꯝ ꯇꯣꯜꯂꯤ
ꯇꯝꯕꯤꯒꯦ ꯂꯥꯛꯑꯣ ꯅꯪ-ꯅꯪ ꯉꯁꯥꯏꯅ ꯉꯥꯡꯕꯁꯤꯡꯗꯣ ꯏꯁꯩꯅꯦꯀꯣ
ꯑꯥꯎ ꯏꯁꯩꯅꯤ ꯖꯒꯣꯏꯁꯨ ꯌꯥꯎꯕꯅꯦ
ꯅꯣꯏ ꯂꯣꯏꯔꯦꯍꯦ ꯃꯤ ꯅꯠꯇꯕꯅꯤꯅ ꯑꯁ ꯉꯥꯎꯕ ꯍꯧꯔꯦꯗꯣ
ꯑꯁ ꯅꫭꯡ ꯁꯥꯥꯕꯗ ꯁꯥꯥꯗ ꯅꯨꯡꯁꯥꯕꯨꯗꯤ ꯊꯧꯗꯦ ꯑꯗꯨ ꯑꯗꯨꯝ ꯁꯥꯏꯌꯦ ꯁꯤꯗ
ꯍꯧꯖꯤꯛꯇꯤ ꯅꯨꯡꯁꯥ ꯐꯖꯅ ꯊꯣꯛꯑꯦ
ꯑꯩꯈꯣꯏ ꯑꯗꯨꯗꯤ ꯅꯣꯡ ꯁꯇꯥꯗꯤ ꯅꯣꯡꯁꯁꯨ ꯊ ꯇ‌ꯦ ꯑꯗꯨ ꯑꯣꯏꯁꯨ ꯁꯥꯏꯌꯦ ꯑꯩꯗꯤ ꯑꯁ ꯀꯩꯅꯣꯅ ꯄꯥꯝꯃꯤꯗ ꯑꯍꯤꯡꯅ ꯑꯍꯤꯡꯁꯦ ꯅꯨꯡꯁꯤꯗ꯭ꯔꯥ ꯊꯥꯁꯨ ꯍꯛꯇꯦ
ꯍꯥꫪ ꯀꯆꯤ ꯂꯌꯦꯗ ꯉꯁꯤꯏꯁꯨ ꯏꯁꯩ ꯑꯃꯨꯛ ꯍꯥꯏꯔꯛꯀꯅꯤꯀꯣ
ꯃꯤ ꯅꯠꯇꯕꯅꯤꯅ ꯅꯨꯡꯗꯥꯡꯁꯨ ꯄꯥꯝꯕ ꯃꯥꯜꯂꯦ
ꯄꯥꯃꯣ ꯄꯥꯃꯣ
ꯎꯝꯝꯍ ꯉꯟꯅ ꯍꯒꯠꯄꯥꯅꯤꯅ ꯑ ꯀꯥ ꯑꯃꯨꯛ ꯇꯨꯝ ꯎꯨꯏꯅꯤꯡꫪꯛꯑꯍ‌ꯦ
ꯇꯥꯅꯤꯡꯗ‌ꯦꯍꯦ ꯍꯧꯖꯤꯛ ꯈꯛꯇ ꯆꯥꯛ ꯆꯥꯊꯣꯛꯄ ꯂꯣꯏꯔꯒ ꯁꯤꯕꯨꯨ
ꯁꯤꯒꯨꯝꯕ ꯃꯤꯁꯦ ꯄꯨꯟꯁꯤ ꯌꯥꯝ ꯁꯥꯡꯉꯦ ꯍꯥꯏꯅꯩ
ꯍ-ꯍꯤꯏ ꯑꯁꯤꯒꯨꯝꯕ ꯃꯤꯁꯦ ꯃꯤ ꯅꯠꯇꯕꯅꯤꯅ
ꯉꯔꯥꯡꯗꯤ ꯅꯣꯏ ꯀꯩꯅꯣꯒꯤꯗꫭ ꯈꯨꯟꯒꯤ ꯂꯝꯕꯤꯁꯤꯡꯗꯣ ꯊꯤꯡꯕ ꯃꯥꯜꯂꯤꯅꯦ ꯂꯩꯕꯥꯛ ꯏꯁꯤꯡ ꯆꯥꯎꯕ ꯈꫭꯠꯄ ꯂꯩꯕꯥꯛ ꯑꯗꯨꯝ ꯂꯩꯕꯥꯛꯅ ꯊꯤꯡꯕ ꯃꯥꯜꯂꯦꯅꯦ ꯂꯝꯕꯤꯁꯤꯡꯗꯣ
ꯂꯩꯕꯥꯛ ꯉꯔꯥꯡ ꯑꯁ ꯐꯖꯅ ꯇꯥꯕ ꯃꯥꯜꯂꯦ
ꯎꯝ
ꯒꯥꯔꯤꯁꯨ ꯆꯠꯄ ꯌꯥꯗꯕꯅꯤꯅ ꯖꯦ-ꯁꯤ-ꯕꯤꯗꯅ ꯀꯣꯠꯄ ꯃꯥꯜꯂꯦ
ꯎꯝ
ꯅꯣꯡ ꯆꯨꯕꯗꯤ ꯐꯖꯅꯗꯤ ꯁꯨꯗꯦ ꯑꯗꯣ ꯀꯔꯤꯒꯤꯔ ꯈꯪꯗ‌ꯦ
ꯇꯨꯔꯦꯟꯒꯤ ꯏꯁꯤꯡꯗꯤ ꯌꯥꯝ ꯀꯃꯥꯏꯅ ꯇꯧꯒꯦ ꯌꯥꯝ ꯆꯥꯎꯕ꯭ꯔꯣ ꯅꯠꯇ꯭ꯔꯒꯅ ꯌꯥꯝ ꯆꯥꯎꯗꯕ꯭ꯔꯣ
ꯑꯩꯈꯣꯏ ꯂꯧꯒꯤ ꯃꯅꯥꯛꯇ ꯅꯨꯡ ꯑꯆꯕ ꯂꯩꯌꯦꯅ
ꯎꯝ ꯑꯥꯎ ꯈꯪꯉꯦ
ꯑꯗꯨꯔꯦ ꯑꯗꯨ
ꯑꯣ ꯇꯨꯔꯦꯟ ꯇꯨꯔꯦꯟꯗ ꯂꯩꯕꯗꯨꯔꯥ ꯇꯨꯔꯦꯟꯒꯤ ꯑꯣ ꯎꯗ꯭ꯔꯦ ꯑꯗꯨꯗꯤ ꯏꯁꯤꯡ ꯆꯥꯎꯋꯤꯀꯣ
ꯆꯥꯎ ꯆꯥꯎ ꯎꯝ ꯆꯥꯎꯋꯤ ꯎꯗ꯭ꯔꯦ ꯃꯁꯛ ꯎꯗ꯭ꯔꯦ
ꯉꯥ ꯐꯥꯕ ꯈꯣꯠꯄꯗꯤ ꯃꯤ ꯆꯥꯠꯅꯕ꯭ꯔꯣ
ꯉꯥ ꯐꯥꯅꯤꯡꯉꯥꯏ ꯃꯤ ꯂꯩꯇꯦꯗ ꯄꯥꯈꯪꯁꯤꯡ ꯂꯧ ꯈꯣꯏꯅꯤꯡꯉꯥꯏ ꯂꯣꯏꯅ ꯆꯠ
ꯅꯪ ꯆꯠꯂꯣꯅꯦ ꯑꯗꯨꯗꯤ ꯉꯥ ꯐꯥꯔꯣꯅꯦ
ꯃꯤ ꯑꯣꯏꯔꯁꯨ ꯑꯁꯤ ꯃꯇꯥꯡꯗꯗꯤ ꯍꯩꯇꯦꯗ
ꯇꯝꯃꯒ ꯑꯗꯨꯝ ꯍꯩꯖꯁꯅꯤ ꯀꯩꯅꯣ
ꯅꯪ ꯃꯤ ꯅꯇꯕꯅ ꯍꯩꯒꯗ ꯅꯣꯛꯑꯦ ꯃꯤ ꯑꯁꯦꯡꯕ ꯍꯥꯏꯔꯒ
ꯑꯁ ꯑꯗꯨꯃꯥꯏ ꯍꯥꯏꯗꯤ ꯑꯗꯨꯃꯥꯏꯅ ꯍꯥꯏꯔꯗꯤ ꯑꯩꯗꯤ ꯅꯣꯛꯅꯤꯡꯉꯤ ꯑꯗꯨꯒꯨꯝꯕ ꯋꯥꯍꯩ ꯑꯗꯨꯒꯨꯝꯕ ꯋꯥꯍꯩꯗꯣ ꯅꯪꯑꯣꯟꯗ ꯌꯥꯝ ꯆꯥꯟꯅꯩꯌꯦꯕ
ꯅꯪꯁꯨ ꯀꯥꯔꯤ ꯅꯆꯤꯟ ꯁꯤꯗꯤ
ꯅꯆꯤꯟ ꯈꯛꯇ ꯍꯤꯡꯒꯅꯤ ꯅꯪ
ꯏꯁ ꯅꯪꯅꯤꯅꯦ
ꯅꯪꯅꯦ
ꯅꯪꯗꯤ ꯅꯆꯤꯟ ꯑꯁ ꯅꯆꯤꯟ ꯂꯩꯗ꯭ꯔꯗꯤ ꯅꯍꯥꯟꯅ ꯁꯤꯔꯅꯤꯀꯣ ꯅꯪꯗꯤ